ꯇꯥꯏ ꯇꯥꯏ ꯉꯁꯥꯏ ꯉꯁꯥꯏ ꯀꯩꯗꯧ ꯂꯩꯔꯤꯅꯣ
ꯑꯩ ꯑꯃꯨꯛ ꯂꯥꯛꯑꯦ ꯑꯁ ꯅꯪꯁꯨ ꯌꯥꯝ ꯁꯥꯊꯤꯌꯦꯍꯦ
ꯍꯥꯥ
ꯌꯥꯝ ꯁꯥꯊꯤꯗ꯭ꯔꯣ
ꯅꯠꯇꯦ ꯅꯪꯁꯦ ꯑꯩꯒꯤ ꯃꯈꯣꯟ ꯇꯥꯔꯗ꯭ꯔꯗꯤ ꯅꯪ ꯂꯩꯕ ꯉꯝꯒꯦ
ꯅꯠꯇꯦ ꯉꯁꯥꯏ ꯉꯁꯥꯏꯗꯒꯤ ꯀꯔꯤ ꯇꯧ ꯂꯩꯕ꯭ꯔ ꯍꯥꯏꯕꯅꯤ ꯅꯪ
ꯑꯣ ꯑꯩꯗꯤ ꯅꯪ ꯆꯤꯟꯕ꯭ꯔꯣ ꯍꯥꯏꯅ ꯈꯟꯕ ꯑꯩꯗꯤ ꯅꯪ ꯑꯇꯣꯄꯗꯁꯨ ꯇꯧꯒꯦꯔ ꯍꯥꯏꯅ ꯈꯟꯕ
ꯅꯠꯇꯦꯍꯦ ꯑꯩꯗꯤ ꯂꯣꯏꯔꯦ ꯑꯩꯗꯤ ꯌꯥꯒꯤꯔꯣꯏ
ꯑꯗꯨ ꯑꯣꯏꯔꯁꯨ ꯑꯇꯣꯞꯄꯗ ꯇꯧꯔꯒꯁꯨ ꯌꯥꯏꯅ
ꯅꯪꯉꯣꯟꯗ ꯍꯥꯏꯗꯨꯗꯤꯗꯨ
ꯑꯗꯨ ꯑꯩꯅ ꯍꯥꯏꯅꯤꯡꯕꯗꯤ ꯑꯩꯒꯤ ꯃꯈꯣꯟꯁꯦ ꯌꯥꯝ ꯇꯥꯅꯤꯡꯈ꯭ꯔꯕꯣ ꯈꯨꯝꯃꯨ ꯈꯨꯝꯃꯨ ꯊꯃꯣꯏꯗ ꯌꯥꯎꯕꯗꯨ ꯑꯁꯦꯡꯕꯒꯤ ꯑꯁ
ꯇꯥꯅꯤꯡꯕꯒꯤ ꯇꯧꯔꯣ ꯍꯥꯏꯗꯨꯗꯤ
ꯉꯁꯤꯁꯦ ꯑꯩꯒꯤ ꯈ꯭ꯋꯥꯏꯗꯒꯤ ꯅꯨꯡꯉꯥꯏꯕ ꯅꯨꯃꯤꯠ ꯑꯣꯏꯕ ꯇꯥꯔꯦ
ꯅꯪꯒꯤ ꯈꯣꯟꯖꯦꯜ ꯇꯥꯔꯒ ꯂꯩꯕ ꯇꯥꯔꯦꯅ ꯑꯗꯨꯝ
ꯑꯗꯨꯗꯦ ꯉꯁꯤꯁꯦ ꯉꯁꯤꯁꯦ ꯑꯩꯒꯤ ꯈ꯭ꯋꯥꯏꯗꯒꯤ ꯅꯨꯡꯉꯥꯏꯕ ꯅꯨꯃꯤꯠ ꯑꯣꯏꯔꯦ ꯀꯩꯒꯤꯅꯣ ꯍꯪꯉꯣꯏ
ꯀꯔꯤꯒꯤ ꯅꯨꯡꯉꯥꯏꯕ꯭ꯔꯣ
ꯅꯪ ꯊꯦꯡꯅꯕꯒꯤ
ꯑꯥꯏꯁ ꯑꯩ ꯊꯦꯡꯅꯕꯒꯤ
ꯍꯣꯏ
ꯑꯩꯅ ꯉꯁꯤ ꯑꯍꯥꯟꯕꯗ ꯑꯩꯕꯨ ꯑꯁꯤꯗ ꯑꯍꯥꯟꯕ ꯊꯦꯡꯅꯕꯒꯤ ꯑꯣꯏꯝꯅꯤ
ꯍꯣꯏ ꯑꯗꯨ ꯅꯪ ꯑꯩꯉꯣꯟꯗ ꯊꯦꯡꯅꯕꯁꯦ ꯅꯨꯡꯉꯥꯏꯇꯦ
ꯅꯨꯡꯉꯥꯏꯔꯦ ꯅꯨꯡꯉꯥꯏꯔꯦ ꯑꯗꯨ ꯅꯨꯡꯉꯥꯏꯅ ꯃꯤ ꯑꯅꯧꯕ ꯊꯦꯡꯅꯔꯗꯤ ꯅꯨꯡꯉꯥꯏꯔꯦꯅꯦꯀꯣ
ꯍꯥ ꯑꯗꯨꯗꯤ ꯅꯪ ꯑꯇꯣꯞꯄ ꯅꯨꯞ ꯄꯤ ꯑꯗꯨꯝ ꯊꯦꯡꯅꯔꯗꯤ ꯅꯨꯡꯉꯥꯏꯅꯤ ꯑꯩꯗꯤ ꯑꯇꯣꯞꯄ ꯑꯩꯗꯤ ꯑꯇꯣꯞꯄ ꯅꯨꯄꯥ ꯊꯦꯡꯅꯔꯁꯨ ꯅꯨꯡꯉꯥꯏꯔꯣꯏꯌꯦ ꯑꯩꯗꯤ ꯅꯪꯅ ꯌꯥꯔꯦ
ꯑꯗꯨ ꯀꯥꯇꯅ ꯇꯩꯅꯣ
ꯅꯪ ꯍꯧꯖꯤꯛꯁꯦ ꯀꯗꯥꯏꯗ ꯂꯩꯔꯤꯕꯅꯣ ꯅꯪ ꯍꯧꯖꯤꯛꯁꯦ ꯀꯗꯥꯏꯗ ꯂꯩꯔꯤꯕꯅꯣ
ꯃꯄꯥꯟꯗ ꯂꯩꯔꯤ
ꯑꯁ ꯃꯅꯨꯡꯗꯗꯤ ꯂꯩꯕ ꯌꯥꯗꯦ
ꯃꯅꯨꯡꯗ ꯂꯩꯕꯁꯤ ꯑꯁ ꯈꯪꯗꯦꯅꯦ ꯑꯃꯨꯛ ꯅꯦꯋꯥꯛ ꯅꯦꯋꯥꯠꯁꯛ ꯌꯥꯗ꯭ꯔꯗꯤ ꯑꯗꯨꯝ ꯐꯖꯔꯅꯤ
ꯑꯗꯨꯗꯤ ꯁꯤꯗ ꯑꯗꯨꯝ ꯂꯦꯞꯄꯣ ꯌꯥꯏꯌꯦ ꯌꯥꯏ ꯑꯗꯨꯝ ꯂꯦꯞꯄ ꯌꯥꯏ
ꯃꯐꯝ ꯍꯣꯡꯕꯗꯩ
ꯑꯣ ꯌꯥꯔꯦ ꯁꯤ ꯁꯤꯒꯤꯁꯦ ꯌꯥꯝ ꯌꯥꯝ ꯇꯥꯔꯦ ꯑꯩ ꯐꯖꯅ ꯇꯥꯔꯦ
ꯑꯦ ꯅꯪꯗꯤ ꯌꯥꯝ ꯅꯨꯡꯉꯥꯏ ꯂꯩꯕꯒꯤꯅꯦ
ꯍꯣꯏ ꯑꯗꯨ ꯁꯣꯝ ꯁꯣꯝꯁꯤꯕꯨ ꯅꯨꯄꯤ ꯀꯌꯥ ꯀꯣꯏꯔꯒꯦ
ꯍꯥꯥ
ꯅꯨꯄꯤ ꯀꯌꯥ ꯀꯣꯏꯔꯒꯦ
ꯂꯣꯏꯔꯦꯍꯦ
ꯑꯁꯦꯡꯕ ꯑꯁꯦꯡꯕ ꯈꯨꯨꯝꯃꯣ ꯄꯨꯟꯁꯤꯗ ꯍꯥꯏꯕꯅꯦ
ꯄꯨꯟꯁꯤꯗ ꯄꯨꯟꯁꯤꯗ ꯍꯥꯏꯕ ꯑꯁ ꯂꯣꯏꯔꯁꯤꯗꯤ ꯁꯤ ꯋꯥꯗꯤ ꯂꯣꯏꯔꯦ ꯂꯣꯏꯔꯅꯦꯍ ꯑꯗꯨꯝ ꯆꯝꯀꯣ
ꯑꯗꯣ ꯍꯧꯖꯤꯛꯀꯥꯟꯒꯤ ꯅꯨꯄꯥꯁꯤꯡꯁꯦ ꯊꯥꯖꯕꯗꯤ ꯉꯝ ꯌꯥꯗꯦꯀꯣ
ꯎꯝ ꯍꯣꯏ ꯊꯖꯔꯣꯏ ꯈꯪꯉꯦ ꯈꯪ ꯈꯥꯡꯗ꯭ꯔꯤꯐꯥꯎ ꯁꯨꯛꯊ ꯊꯥꯖꯔꯣꯏꯒ ꯍꯧꯖꯤꯛ ꯃꯇꯝꯅꯤꯀꯣ ꯂꯣꯏꯅꯃꯛꯅꯤꯗ
ꯑꯗꯨꯅꯦ ꯑꯗꯨꯒꯤ ꯑꯩꯅ ꯊꯥꯖꯒꯗꯕ ꯃꯤ ꯊꯤꯔꯤꯕꯅꯦꯕ ꯅꯪꯉꯣꯟꯗ ꯊꯥꯖꯕ ꯌꯥꯒꯦꯔꯣ
ꯍꯧꯖꯤꯛ ꯍꯧꯖꯤꯛ ꯃꯇꯝꯗꯤ ꯂꯣꯏ ꯆꯞꯃꯥꯟꯅꯔꯦꯗꯥ ꯈꯪꯗ꯭ꯔꯤ ꯐꯥꯎ ꯈꯪꯗ꯭ꯔꯤ ꯐꯥꯎ ꯑꯗꯨꯝ ꯊꯥꯖꯕ ꯌꯥꯗ꯭ꯔꯦꯅꯤꯀꯣ ꯏꯁꯥꯃꯛꯅ
ꯍꯣꯏ ꯑꯗꯨꯅꯦ ꯑꯗꯨ ꯏꯕꯥꯗꯤ ꯊꯥꯖꯅꯤꯡꯉꯥꯏ ꯇꯧꯔꯁꯦꯅꯀꯣ
ꯊꯥꯖꯅꯤꯉꯥꯏ ꯌꯦꯡꯕ ꯇꯥꯔꯦꯅ ꯍꯥ ꯀꯃꯥꯏꯅ ꯇꯧꯔꯒ ꯊꯥꯖꯒꯗ꯭ꯔꯥ ꯍꯥꯏꯕꯗꯨ ꯌꯦꯡꯕ ꯇꯥꯔꯦꯗꯅ
ꯄꯨꯟꯁꯤ ꯄꯨꯟꯁꯤ ꯂꯝꯕꯤꯗ ꯆꯠꯃꯤꯟꯅꯒꯗꯕ ꯌꯥꯕ꯭ꯔꯥ ꯌꯦꯡꯕ ꯇꯥꯔꯦꯅ
ꯑꯣ ꯌꯦꯡꯁꯤ ꯌꯦꯡꯁꯤ ꯂꯝꯕꯤ ꯂꯝꯕꯤ ꯆꯨꯝꯃꯗꯤ ꯀꯅꯥ ꯈꯪ ꯍꯥ
ꯑꯗꯨꯅꯦ ꯄꯨꯟꯁꯤ ꯆꯨꯞꯄ ꯂꯩꯃꯤꯟꯅꯔꯁꯨ ꯀꯅꯥꯅ ꯈꯪ ꯌꯥꯝ ꯍꯔꯥꯎꯋꯦꯗ ꯅꯪꯉꯣꯟꯗ ꯋꯥꯔꯤ ꯁꯥꯕꯁꯦ
ꯑꯗꯨꯗꯤ ꯍꯣꯏ ꯑꯗꯨꯝ ꯀꯣꯟꯅ ꯑꯗꯨꯝ ꯂꯥꯛ ꯂꯥꯛꯇꯅꯤꯗꯅ
ꯑꯗꯨꯅꯦ ꯈ꯭ꯋꯥꯏꯗꯒꯤ ꯅꯨꯡꯉꯥꯏꯕ ꯅꯨꯄꯤꯅꯦ ꯑꯦ ꯌꯥꯝ ꯅꯨꯡꯉꯥꯏꯔꯦꯗ ꯏꯁ ꯏꯁꯩꯒ ꯁꯛꯁꯦꯔꯥ ꯈꯪꯗ꯭ꯔꯦꯗ
ꯀꯥꯏꯅꯥ ꯅꯨꯡꯉꯥꯢꯃꯟ ꯍꯧꯔꯦꯃꯨꯛ ꯀꯞꯄ ꯌꯥꯎꯅꯤꯀꯣ ꯅꯪ
ꯅꯪ ꯅꯪ ꯅꯪ ꯂꯩꯔꯤꯕꯔꯤ ꯐꯥꯎ ꯑꯩꯗꯤ ꯀꯩꯒꯤ ꯀꯞꯇꯣꯏꯕ
ꯑꯁ ꯑꯩ ꯀꯔꯤ ꯍꯥꯏꯕ
ꯅꯪ ꯂꯩꯔꯤ ꯅꯪ ꯂꯩꯔꯤꯗꯤ ꯑꯩꯗꯤ ꯀꯩꯒꯤ ꯀꯞꯇꯣꯏꯕ
ꯑꯣ
ꯅꯪ ꯂꯩꯔꯤꯁꯤꯗꯤ
ꯑꯩ ꯂꯩꯔꯒ ꯑꯩ ꯂꯩꯔꯁꯨ ꯅꯪ ꯀꯞꯂꯗꯤ ꯀꯃꯥꯏꯅ ꯇꯧꯗꯧꯕ
ꯑꯦ ꯅꯪꯅ ꯊꯦꯝꯕꯤꯗꯣꯏꯅꯤ ꯅꯥ ꯀꯔꯤꯔꯣ
ꯍꯨꯝ ꯊꯦꯝꯃ ꯑꯩꯗꯤ ꯑꯩꯗꯤ ꯌꯥꯝ ꯊꯦꯝꯃ ꯍꯩꯇꯕꯅꯤꯀꯣ
ꯑꯆꯨꯅꯦ ꯏꯁꯄꯦꯟ ꯍꯥꯏꯕ ꯅꯨꯄꯥ ꯈꯣꯏꯁꯦ ꯌꯥꯝ ꯐꯠꯇꯕ ꯃꯥꯜꯂꯦꯗ
ꯎꯝ
ꯑꯗꯨꯗꯤ ꯑꯩꯁꯦ ꯀꯞꯄ꯭ꯔꯗꯤ ꯅꯪ ꯇꯨꯃꯤꯜ ꯂꯩꯅꯤ
ꯊꯦꯝꯕꯗꯤ ꯊꯦꯝꯕꯗꯤ ꯊꯦꯝꯒꯅꯤꯅꯦ ꯑꯗꯨ ꯊꯦꯝ ꯊꯦꯝꯕꯗꯨ ꯌꯥꯝꯗꯤ ꯊꯦꯝꯕ꯭ꯔꯕ
ꯑꯥ
ꯈꯈ ꯊꯦꯝꯃꯒ ꯌꯥꯗꯗꯤꯀꯣ ꯑꯗꯨꯝ ꯀꯩ ꯍꯥꯏꯁꯦ ꯊꯠ ꯊꯝꯕ ꯍꯥꯏꯗꯨꯅꯤꯀꯣ
ꯑꯁ ꯑꯗꯨꯏ ꯂꯣꯏꯔꯦꯍꯦ ꯑꯩꯗꯤ ꯀꯤꯔꯕ__ ꯄꯥ ꯃꯥ ꯂꯥꯛꯑꯦꯗ ꯑꯗꯨꯗꯤ ꯌꯥꯔꯦꯗ ꯇꯣꯛꯑꯣꯗ
ꯑꯩꯗꯤ ꯐꯖꯅ ꯊꯦꯝꯕꯤꯕ ꯑꯩ ꯑꯩ ꯐꯥꯠꯇ꯭ꯔꯤꯐꯥ ꯑꯩ ꯐꯥ__ ꯑꯩ ꯐꯥꯗ꯭ꯔꯤ ꯐꯥꯎ ꯊꯝ ꯊ ꯊꯦꯝꯕꯤꯕ ꯃꯤꯅꯦ ꯑꯩꯅ ꯄꯥꯝꯕꯁꯦ
ꯑꯗꯨ ꯊꯦꯝꯕꯗ ꯐꯥꯗꯕꯤꯗꯣ ꯀꯔꯤꯒꯤꯅꯣ ꯍꯥꯏꯅ ꯑꯃ ꯍꯪꯕ ꯇꯥꯔꯦꯗꯅ
ꯑꯗꯣ ꯅꯪꯉꯣꯟꯗ ꯅꯨꯡꯁꯤꯕꯒꯤꯅꯤ ꯅꯥ ꯀꯔꯤꯔꯣ
ꯍꯣꯏ ꯅꯤꯉꯥꯏ ꯅꯤꯡꯉꯥꯏꯗꯨꯀꯣ
ꯑꯗꯨꯅꯦ ꯅꯪ ꯅꯤꯡꯉꯥꯏ ꯇꯥꯎꯕ ꯃꯤ ꯄꯥꯝꯗꯦ ꯇꯧ ꯇꯧ ꯐꯩ ꯑꯩꯁꯦ ꯅꯤꯡꯉꯥꯏ ꯇꯥꯎꯗꯕ ꯃꯥꯟꯕ꯭ꯔꯥ ꯇꯥꯎꯔꯣꯏꯗꯕ ꯃꯥꯟꯕ꯭ꯔꯥ
ꯈꯪꯗꯦꯗ ꯑꯗꯨꯕꯨꯗꯤ ꯍꯧꯖꯤꯛ ꯑꯨꯝꯍ
ꯍꯧꯖꯤꯛꯁꯥ ꯑꯥ ꯍꯧꯖꯤꯛꯃꯛ ꯈꯔ ꯈꯔ ꯈꯪꯕꯗ
ꯍꯧꯖꯤꯛ ꯍꯧꯖꯤꯛ ꯍꯥꯏꯕꯗ ꯍꯥꯏꯕ
ꯍꯣꯏ ꯍꯧꯖꯤꯛ ꯍꯧꯖꯤꯛ ꯅꯪꯅ ꯈꯟꯕꯁꯦ
ꯇꯧꯗꯤ ꯇꯧꯗꯧ ꯃꯥꯂꯦ ꯅꯪ ꯍꯣꯏ ꯑꯁꯦꯡꯕ
ꯑꯣ ꯑꯗꯨ ꯅꯪ ꯇꯧꯕ ꯄꯥꯝꯃꯦ ꯍꯥꯏꯌꯦꯀꯣ ꯋꯥꯖ ꯍꯣꯔꯦꯟꯂꯣ ꯋꯥꯗꯣ ꯍꯣꯔꯦꯟ ꯍꯥꯏꯗꯦ ꯍꯥꯏꯅ ꯍꯥꯏꯕ ꯌꯥꯗꯦꯀꯣ
ꯎꯝ
ꯅꯠꯇ꯭ꯔꯥ ꯆꯨꯝꯗ꯭ꯔꯥ
ꯃꯥꯅꯦ ꯍꯥꯏ ꯃꯥꯅꯦ ꯆꯨꯝꯃꯦ ꯅꯪ ꯍꯥꯏꯕꯗ ꯌꯥꯝ ꯆꯨꯝꯃꯦ ꯍꯣꯏ
ꯑꯗꯨꯅꯦ ꯑꯩꯅ ꯍꯥꯏꯕ ꯂꯣꯏꯅꯃꯛ ꯆꯨꯝꯃꯦꯀꯣ
ꯆꯨꯝꯃꯦ ꯆꯨꯝꯃꯦ
ꯍꯌꯦꯡꯋꯥꯏ ꯍꯌꯦꯡꯋꯥꯏ ꯏꯕꯥꯅꯤ ꯂꯩꯃꯤꯟꯅꯕꯗꯁꯨ ꯑꯩꯅ ꯍꯥꯏꯕ ꯂꯣꯏꯅꯃꯛ ꯆꯨꯝꯃꯦ ꯍꯥꯏꯅ ꯍꯥꯏꯌꯨꯀꯣ__
ꯍꯥꯏꯕ ꯇꯥꯔꯦꯅꯀꯣ ꯎꯝ ꯑꯁ
ꯇꯥ ꯅꯨꯡꯉꯥꯏꯔꯦꯅ ꯑꯗꯨ ꯅꯪꯗꯤ ꯂꯣꯏꯔꯞ__ ꯕꯅꯤꯅ ꯃꯤꯗꯤ ꯌꯥꯝ ꯗꯤ ꯋꯥꯔꯤ ꯁꯥꯔꯝꯅꯤꯀꯣ ꯑꯗꯨꯗꯤ ꯅꯪꯗꯤ ꯀꯅꯥꯒ ꯁꯅꯥꯗꯣꯏ ꯑꯗꯨꯗꯤ ꯅꯪꯗꯤ ꯀꯅꯥꯅ ꯀꯅꯥꯗ ꯁꯥꯕ ꯅꯪꯒꯤ ꯂꯣꯏꯕꯗꯨ
ꯂꯣꯏꯕꯗꯣ ꯑꯗꯨꯝ ꯀꯥ ꯑꯃꯅꯤꯒꯨꯝꯕ ꯂꯥ ꯍꯥꯡꯉꯒ ꯑꯗꯨꯝ ꯌꯥꯅꯤ ꯂꯣꯏ__ ꯑꯥ ꯐ꯭ꯔꯤ ꯂꯩꯕꯁꯤꯡꯅ ꯇꯧꯔꯣꯑꯣ ꯍꯥꯏꯗꯤ ꯈꯜ ꯂꯣꯏꯔꯦꯅꯥ__
ꯑꯁ ꯅꯍꯥꯟꯗꯒꯤ ꯏꯕꯥꯅꯤ ꯊꯦꯡꯅꯗꯕꯁꯤ ꯀꯩꯒꯤꯅꯣ
ꯍꯥꯥ
ꯑ ꯅꯍꯥꯟꯗꯒꯤ ꯏꯕꯥꯅꯤ ꯊꯦꯡꯅꯗꯕꯁꯦ ꯀꯩꯒꯤꯅꯣ
ꯑꯗꯨ ꯈꯪꯗꯦꯅ ꯅꯪ ꯅꯪꯁꯨ ꯎꯗꯕꯒꯤꯅꯦ ꯑꯗꯨꯗ
ꯑꯗꯨꯗꯤ ꯅꯪꯅ ꯑꯩꯉꯣꯟꯗ ꯐꯖꯅ ꯊꯤꯗꯕꯒꯤꯅꯦ ꯍꯨꯡ
ꯀꯃꯥꯏ ꯀꯃꯥꯏ ꯊꯤꯔ ꯀꯃꯥꯏ ꯊꯤꯁꯤꯔꯣꯅꯦ ꯍꯥꯗꯣ
ꯅꯪꯅ ꯑꯩꯉꯣꯟꯗ ꯃꯤꯔꯥꯏꯒꯦ ꯇꯧꯕ
ꯎꯝ ꯑꯗꯨꯃꯥꯏꯅ ꯈꯪ ꯈꯪꯗꯦꯅ ꯊꯤꯐꯝꯁꯨ ꯂꯩꯗꯅꯦ ꯑꯗꯨ ꯃꯇꯝꯗꯨꯗꯤ ꯈꯪꯗꯦꯅꯦ ꯑꯦ ꯑꯃꯝꯕꯗꯨꯗꯀꯣ ꯀꯥꯏ ꯌꯧꯕ꯭ꯔꯥꯗꯤ ꯈꯪꯗꯦ
ꯑꯩꯁꯦ ꯑꯃꯨꯛ ꯆꯥꯎꯅ ꯂꯩꯔꯒ ꯅꯪꯅ ꯑꯇꯣꯞꯄꯗ ꯊꯤꯈ꯭ꯔꯕ
ꯅꯪꯗꯤ ꯅꯪꯁꯨ ꯅꯪꯁꯨ ꯑꯃꯐꯥꯎ ꯎꯗꯦꯅ ꯅꯍꯥꯟꯗꯩ ꯀꯔꯥꯏ ꯅꯪ ꯀꯗꯥꯥꯏ ꯂꯩꯔꯤꯕ ꯅꯪ
ꯑꯩꯗꯤ ꯉꯔꯥꯡ ꯅꯍꯥꯟ ꯈꯛꯇ ꯌꯧꯗ ꯉꯥꯏꯔꯤꯌꯦ ꯑꯩꯗꯤ ꯉꯔꯥꯡ ꯉꯍꯥꯟꯈꯛ ꯌꯥꯎꯕꯗ ꯉꯥꯏꯔꯤꯌꯦ
ꯎꯝ ꯑꯗꯨꯒꯤꯅꯤꯅꯦ ꯑꯗꯨꯒꯤꯅꯦ
ꯑꯗꯣ ꯑꯩꯁꯨ ꯅꯪꯉꯣꯟꯗ ꯊꯤꯕꯒꯤꯅꯦꯗ
ꯅꯍꯥꯟꯗꯨꯒꯤ ꯅꯍꯥꯟꯗꯒꯤꯗꯤ ꯎꯅꯤꯡꯕ ꯎꯗꯦ ꯍꯥꯏꯕꯒꯤꯗꯣ
ꯑꯍꯣꯏ ꯆꯨꯝꯃꯦ
ꯎꯝ ꯍꯧꯖꯤꯛꯇꯤ ꯎ ꯍꯧꯖꯤꯛꯇꯤ ꯎꯔꯝꯅꯤꯅ ꯑꯗꯨ ꯀꯥꯎꯔꯣꯏꯅꯦ ꯑꯗꯣ
ꯍꯣꯏ ꯍꯧꯖꯤꯛꯇꯤ ꯄꯨꯟꯁꯤꯒꯤ ꯊꯥꯗꯣꯛꯔꯔꯣꯏꯗ ꯑꯦꯍ ꯊꯥꯗꯣꯛꯀꯦ ꯍꯥꯏꯅ ꯈꯟꯕ꯭ꯔꯣ ꯅꯪ ꯑꯩꯉꯣꯟꯗ
ꯃꯤ ꯃꯤ ꯃꯤꯕꯨ ꯊꯥꯗꯣꯛꯔꯗꯤ ꯁꯤꯅꯤ
ꯑꯗꯨꯅꯦ ꯅꯪ ꯑꯩꯉꯣꯟꯗ ꯊꯥꯗꯣꯛꯀꯦ ꯑꯩꯉꯣꯟꯗ ꯃꯤꯔꯥꯏꯕꯤꯔꯛꯀꯦ ꯍꯥꯏꯅ
ꯍꯣꯏ ꯍꯣꯏ ꯂꯧꯔꯒꯦ ꯍꯣꯏ ꯂꯧꯂꯣ
ꯍꯣꯏ ꯑꯗꯨꯗꯤ ꯑꯩ ꯑꯩ ꯅꯪ ꯂꯩꯔꯦ ꯍꯥꯏꯅ ꯆꯥꯎꯊꯣꯛ ꯆꯥꯎꯅ ꯂꯩꯔꯤꯕꯅꯤ
ꯎꯝ ꯎꯝ ꯍꯣꯏ ꯂꯩꯌꯣ ꯂꯩꯌꯣ ꯀꯥꯏꯗꯦ ꯍꯣꯏ ꯂꯩꯗꯧꯕꯅꯦ ꯃꯃꯤꯡꯗꯤ
ꯍꯣꯏ ꯅꯪꯖꯦ ꯑꯩꯒꯤ ꯊꯝꯃꯣꯏꯅꯦ ꯍꯧꯖꯤꯛꯇꯤ ꯅꯪ ꯌꯥꯎꯗꯅ ꯑꯩ ꯍꯤꯡꯕ ꯉꯝꯗꯦ ꯍꯥꯏꯕꯗꯨꯅꯤ
ꯎꯝ ꯑꯍꯣꯏ ꯑꯗꯨ ꯑꯗꯨ ꯈꯜꯂꯒ
ꯍꯣꯏ ꯅꯪꯁꯨ ꯀꯣ ꯑ ꯅꯪꯁꯨ ꯈꯜꯂꯣꯀꯣ ꯃꯥ ꯌꯥꯎꯗꯅ ꯑꯩ ꯍꯤꯡꯕ ꯉꯝꯗꯦ ꯍꯥꯏꯅꯀꯣ ꯑꯇꯣꯞꯄ ꯅꯨꯄꯤꯒ ꯌꯦꯡꯒꯅꯨ ꯍꯣꯏ ꯑꯇꯣꯞꯄ ꯅꯨꯄꯤꯗ ꯌꯦꯡꯅꯨꯀꯣ
ꯍꯣꯏ ꯌꯦꯡꯗꯦ ꯌꯦꯡꯗꯦ
ꯌꯦꯡꯕ ꯑꯣꯏꯔꯝꯕ ꯑꯩ ꯁꯨꯡꯅꯨꯡ ꯅꯨꯡꯉꯥꯏꯔꯣꯏ
ꯍꯣꯏꯠ ꯑꯗꯨ ꯅꯨꯄꯤꯕꯨꯗꯤ ꯑꯗꯨꯝ ꯎꯕꯗ ꯌꯥꯝꯅ ꯌꯦꯡꯕꯨꯗꯤ ꯌꯦꯡꯉꯦ ꯑꯗꯨ ꯀꯦꯝ ꯅꯠꯇꯦ
ꯑꯥꯍ ꯍꯧꯖꯤꯛꯇꯤ ꯎꯔꯁꯨ ꯃꯤꯛꯇꯣ ꯎꯨꯏꯁꯤꯜꯂꯣ ꯑꯗꯨꯒ ꯆꯠꯂꯣꯀꯣ
ꯃꯤꯠ ꯃꯤꯠ ꯈꯨꯝꯕꯅꯤ ꯂꯝꯕꯤ ꯎꯔꯣꯏꯕꯀꯣ
ꯍꯣꯏ ꯃꯤꯠꯗꯨ ꯅꯨꯄꯤ ꯍꯦꯛ ꯂꯥꯛꯀꯦ ꯍꯥꯏꯔꯗꯤ ꯃꯤꯠꯗꯨ ꯎꯨꯏꯁꯤꯜꯂꯣ ꯐꯠꯇꯥꯏꯅ
ꯌꯥꯗꯦ ꯃꯤꯠꯇ ꯑꯗꯨꯝ ꯀꯩ ꯍꯥꯏꯁꯤꯔꯥ ꯀꯩꯅꯣ ꯇꯧꯋꯤꯅꯦ
ꯑꯗꯨꯗꯤ ꯑꯩꯒꯤ ꯁꯛꯁꯦ ꯅꯪꯒꯤ ꯅꯀꯣꯛꯇ ꯍꯥꯞꯈ꯭ꯔꯁꯤꯔꯥ
ꯌꯥ ꯌꯥꯔꯗꯤ ꯐꯕꯀꯣ
ꯌꯥꯅꯤꯗꯥ ꯅꯪꯗꯨ ꯌꯦꯡꯉꯣꯗꯨ ꯊꯝꯃꯣꯏ ꯌꯥꯝꯅ ꯁꯦꯡꯕ ꯃꯤ ꯑꯣꯏꯔꯗꯤ ꯌꯥꯍꯟꯅꯤꯗ ꯅꯪ ꯊꯝꯃꯣꯏ ꯁꯦꯡꯕ ꯉꯝꯔꯣꯏ
ꯂꯧꯊꯣꯛꯄ ꯌꯥꯔꯗꯤ ꯍꯥꯞ ꯐꯕ ꯃꯥꯅ ꯀꯃꯥꯏ ꯍꯥꯞꯇꯣꯏꯅꯣ ꯃꯤ ꯑꯃꯅ ꯃꯤꯠꯇꯣ
ꯑꯩꯗꯤ ꯑꯩꯗꯤ ꯅꯪꯒꯤꯗꯃꯛ ꯂꯦꯞꯄꯒꯦ ꯍꯥꯏꯅ ꯂꯩꯔꯕꯅꯦ ꯅꯪꯗꯨꯁꯨ ꯂꯦꯞꯄ ꯉꯝꯗ꯭ꯔꯦ
ꯂꯦꯞꯄꯨ ꯂꯦꯞ ꯂꯦꯞ ꯅꯪꯅ ꯂꯦꯞꯄꯗꯤ ꯁꯣꯏ ꯅꯣꯡꯃꯩ ꯂꯥꯛ
ꯗꯨ ꯅꯣꯡꯃꯗ ꯑꯩ ꯉꯥꯏꯕ ꯉꯝꯗꯦ ꯑꯩ ꯉꯥꯏꯕ ꯉꯝꯗꯦ
ꯎꯝ ꯈꯪ ꯈꯜꯂꯒ ꯅꯣꯡꯃ ꯅꯣꯡꯃ ꯁꯣꯏ ꯎꯝ ꯂꯝꯕꯤ ꯂꯝꯈꯥꯡꯗꯀꯣ ꯁꯣꯏꯗꯅ ꯎꯝ ꯂꯥꯛꯀꯗꯕꯅꯤꯗ
ꯂꯝꯕꯤ ꯂꯝꯈꯥꯡꯗ ꯏꯕꯥꯅꯤꯁꯦ ꯂꯝꯕꯤ ꯂꯝꯈꯥꯡꯗ ꯎꯅꯗꯣꯏꯕ
ꯍꯥꯥ
ꯍꯥ ꯂꯝꯕꯤ ꯂꯝꯈꯥꯡꯗ ꯎꯅꯗꯣꯏꯕ ꯏꯕꯥꯅꯤꯁꯦ
ꯂꯝꯕꯤ ꯂꯝꯈꯥꯡꯗ ꯁꯣꯏꯅ ꯅꯪꯅ ꯅꯪꯅ ꯂꯦꯞꯅ ꯂꯩꯔꯗꯤ
ꯏꯕꯥꯅꯤ ꯀꯣꯏꯕ ꯆꯠꯂꯔꯣꯏ
ꯆꯠꯀꯅꯤ
ꯑꯗꯨꯅꯦ ꯀꯣꯏꯕ ꯆꯠꯄ ꯀꯥꯟꯗ ꯎꯅꯗꯣꯏꯅꯦ ꯀꯃꯥꯏꯅ ꯂꯝꯕꯤ ꯂꯝꯈꯥꯡꯗꯀ ꯎꯅꯒꯦꯔꯣ
ꯀꯣꯏꯕ ꯆꯠꯄ ꯀꯥꯟꯗꯀꯣ ꯑꯃꯨꯛ ꯍꯦꯟꯅ ꯎꯗꯕꯅꯦ ꯍꯣꯏ ꯑꯗꯨ ꯃꯇꯝꯗ ꯑꯗꯨ ꯋꯥꯔꯤ ꯀꯟ ꯁꯥꯅꯤꯗꯅ
ꯑꯗꯨꯅꯦ
ꯎꯝ ꯑꯗꯣ ꯋꯥꯔꯤ ꯁꯥꯕ ꯃꯇꯝꯗ ꯂꯣꯏ ꯈꯪꯕ ꯇꯥꯥꯏꯗꯅꯀꯣ
ꯑꯗꯨꯅꯦ ꯑꯩꯁꯦ ꯅꯪꯒꯤꯗꯃꯛ ꯂꯦꯞꯄꯒꯦ ꯍꯥꯏꯅ ꯂꯩꯈ꯭ꯔꯕꯅꯤꯀꯣ ꯃꯤꯔꯥꯏꯕꯤꯒꯅꯨꯀꯣ
ꯀꯩ ꯍꯥꯏꯕ
ꯕꯥ ꯑꯩꯁꯦ ꯅꯪꯒꯤꯗꯃꯛ ꯂꯦꯞꯈ꯭ꯔꯕꯅꯦ ꯃꯤꯔꯥꯏꯕꯤꯒꯅꯨ ꯍꯥꯏꯕ ꯑꯩꯒꯤ ꯊꯃꯣꯏꯁꯦ
ꯅꯣꯡꯃ ꯁꯣꯏ ꯅꯪꯕꯨ ꯂꯧꯕ ꯂꯥꯛꯀꯦ
ꯍꯣꯏ ꯃꯤꯔꯥꯏꯕꯤꯒꯅꯨꯀꯣ
ꯍꯥ
ꯁꯪꯁꯥꯔ ꯁꯪꯁꯥꯔꯁꯤꯗ ꯁꯪꯁꯥꯔꯁꯤꯗ ꯑꯩꯒꯤꯗꯤ ꯅꯪꯈꯛꯅꯦ
ꯆꯠꯆꯗ ꯄꯨꯟꯅ ꯀꯥꯟꯅꯤꯉꯥꯏꯗꯣ ꯂꯧꯕ ꯂꯥꯛꯀꯦꯅ
ꯌꯥꯔꯦ ꯌꯥꯔꯦ ꯑꯩꯗꯤ ꯂꯩꯃꯤꯟ ꯂꯩꯅꯤꯡꯉꯥꯏꯅꯤ ꯑꯉꯥꯡꯒꯨꯝꯕ ꯂꯩꯅꯤꯡꯉꯥꯏꯅꯤ ꯑꯥ ꯑꯉꯥꯡꯒꯨꯝꯕ ꯂꯩ ꯂꯩꯅꯤꯡꯉꯥꯏꯅꯦ ꯁꯪꯁꯥꯔ ꯆꯠꯅꯤꯡꯉꯥꯏ ꯅꯠꯇꯦ ꯍꯣꯏ ꯑꯦ ꯑꯩꯁꯦ ꯀꯌꯥ ꯃꯥꯟꯒꯦ
ꯀꯃꯥꯏꯅ ꯀꯃꯥꯏꯅ ꯑꯉꯥꯡ ꯑꯣꯏꯗꯣꯏꯅꯣ
ꯑꯗꯨꯝ ꯍꯥꯏꯌꯣ ꯑꯩ ꯑꯩꯁꯦ ꯀꯌꯥ ꯃꯥꯟꯒꯦ ꯍꯥꯏꯌꯣ ꯆꯨꯝꯕ꯭ꯔꯥ ꯍꯥꯏꯌꯨ
ꯇꯨꯝꯃꯣꯔꯣ
ꯑꯥ
ꯑꯍꯝ ꯀꯨꯟꯗꯒꯤ ꯀꯨꯟꯃꯉꯥꯒꯤ ꯃꯅꯨꯡꯗ ꯂꯩꯔꯝꯅꯤ
ꯍꯥ ꯀꯌꯥ ꯀꯌꯥ ꯍꯥꯏꯕ
ꯀꯨꯟꯗꯒꯤ ꯀꯨꯟ ꯀꯨꯟꯗꯒꯤ ꯀꯨꯟ ꯃꯉꯥ
ꯍꯣꯏ ꯍꯣꯏ ꯍꯣꯏ ꯑꯗꯨꯗꯤ ꯑꯗꯨꯗꯤ ꯑꯗꯨꯗꯤ ꯆꯨꯝꯃꯦ ꯑꯗꯨ ꯀꯌꯥ ꯑꯣꯏꯒꯦ ꯍꯥꯏꯌꯣ ꯍꯥꯏꯌꯣ ꯇꯔꯥꯏ ꯇꯧꯒꯅꯨ
ꯑꯥ ꯑꯗꯨꯗꯤ ꯑꯥ ꯀꯨꯟ ꯀꯨꯟꯃꯔꯤꯒꯨꯝꯕ ꯆꯥꯡꯗ
ꯑꯣ ꯑꯣ ꯑꯣ ꯆꯨꯝꯗꯦ ꯑꯦ
ꯑꯁ ꯆꯨꯝꯗꯦꯌꯦ ꯍꯣꯏ ꯀꯅꯥ ꯆꯨꯝ ꯀꯅꯥꯅ ꯗꯥꯏꯔꯦꯛꯗꯤ ꯈꯪꯗꯦꯗꯅ ꯑꯗꯨ ꯑꯩꯁꯨ ꯔꯦꯟꯖꯇ ꯍꯥꯏꯕꯅꯤꯅ
ꯑꯣ ꯑꯣ ꯆꯨꯝꯃꯦ ꯆꯨꯝꯃꯦ ꯑꯗꯨꯁꯨ ꯑꯩ ꯑꯩꯁꯦ ꯀꯨꯟ ꯑꯅꯤꯅꯦ ꯑꯗꯨ ꯀꯨꯟ ꯑꯍꯨꯝꯁꯦ ꯊꯥ ꯊꯥ ꯃꯔꯤ ꯃꯉꯥꯗꯤ ꯁꯨꯔꯅꯤ ꯀꯨꯝ ꯀꯨꯟ ꯑꯍꯨꯝ
ꯑꯣ ꯑꯗꯨꯅꯦ ꯅꯪꯗꯤ ꯆꯛ ꯆꯥꯕꯒꯤ ꯃꯇꯝꯅꯤꯅꯦ ꯂꯩꯁꯥꯕꯤ
ꯑꯗꯨꯅꯦ ꯅꯨꯄꯥ ꯅꯨꯄꯥ ꯅꯨꯄꯥꯅ ꯅꯨꯄꯥ ꯈ꯭ꯋꯥꯏꯗꯒꯤ ꯌꯦꯡꯅꯤꯡꯕ ꯃꯇꯝꯅꯦ ꯑꯗꯣ ꯍꯧꯖꯤꯛꯇꯤ ꯑꯩ ꯅꯨꯄꯥ ꯌꯦꯡꯅꯤꯡꯗ꯭ꯔꯦꯀꯣ ꯑꯩꯅ ꯅꯪ ꯅꯩꯈ꯭ꯔꯦꯀꯣ
ꯍꯣꯏ ꯍꯣꯏ ꯅꯪꯗꯤ ꯌꯥꯝ ꯐꯕ ꯃꯇꯝꯅꯦ ꯍꯣꯏ ꯆꯞ ꯆꯥꯔꯦ ꯅꯪꯒꯤꯗꯣ ꯅꯪꯒꯤ ꯆꯍꯤꯗꯣ
ꯍꯣꯏ ꯅꯪꯉꯣꯟꯗ ꯊꯦꯡꯅꯕꯁꯦ ꯌꯥꯝꯅ ꯆꯥꯟꯅꯗ꯭ꯔꯥ
ꯃꯅꯨꯡꯉꯥꯏꯕꯅꯦ ꯍꯥꯏ ꯇꯥꯔꯦ ꯅꯪꯀꯣ
ꯑꯗꯨ ꯅꯪꯗꯤ ꯅꯨꯡꯉꯥꯏꯇꯦ
ꯅꯨꯡꯉꯥꯏꯔꯦ ꯅꯨꯡꯉꯥꯏꯔꯦ ꯍꯥꯏꯗꯨꯗꯤ ꯍꯧꯖꯤꯛ
ꯑꯁ ꯅꯪꯁꯦ ꯅꯨꯡꯉꯥꯏꯗꯕ ꯃꯥꯜꯂꯦꯗ ꯏꯊꯟꯇ ꯅꯨꯡꯉꯥꯏꯕ ꯃꯥꯜꯂꯦ
ꯅꯨꯡꯉꯥꯏꯕꯒꯤ ꯍꯥꯏꯔꯦ ꯑꯗꯨ ꯅꯪꯁꯨ ꯅꯪꯁꯨ ꯅꯨꯡꯉꯥꯏꯕ ꯃꯇꯝꯅꯦ ꯑꯗꯨꯅ ꯆꯞ ꯆꯥꯔꯦ ꯍꯥꯏꯕ
ꯍꯣꯏ ꯅꯪꯗꯤ ꯅꯨꯡꯉꯥꯏꯕ ꯃꯇꯝ ꯅꯠꯇꯦ